ꯍꯥꯂꯣ
ꯍꯜꯂꯣ
ꯇꯔꯕꯣ
ꯇꯥꯔꯦ ꯇꯥꯔꯦ
ꯀꯩꯗꯧꯔꯃꯤꯅꯣ ꯅꯪꯕꯨ
ꯁꯨꯝ ꯂꯩꯔꯃꯅꯦ
ꯎꯝ ꯑꯩꯁꯨ ꯁꯨꯝ ꯆꯥꯛ ꯏꯁꯤꯡꯕꯨꯗꯤ ꯑꯩꯈꯣꯏ ꯃꯥꯅ ꯊꯣꯡꯉꯤ ꯅꯪꯕꯨ ꯆꯥꯛ ꯏꯁꯤꯡ ꯆꯥꯔꯕꯣ
ꯑꯣ ꯆꯥꯗ꯭ꯔꯤꯌꯦ ꯆꯥꯗ꯭ꯔꯤꯌꯦ
ꯑꯣ ꯊꯣꯡꯗ꯭ꯔꯤꯕꯣ ꯍꯥꯏꯁꯤꯕꯨ
ꯎꯝ ꯉꯥꯏꯍꯥꯛꯇꯪ ꯂꯩꯔ ꯊꯣꯡꯒꯦ ꯇꯧꯕꯅꯤ ꯁꯥꯕꯁꯤꯗ ꯈꯔ ꯏꯪꯊꯔꯒ ꯆꯥꯒꯦꯅ
ꯑꯁ ꯍꯥꯏꯗꯤ ꯁꯥꯕꯒꯤ ꯆꯥꯡꯗꯤ ꯌꯥꯝ ꯁꯥꯔꯦ ꯍꯧꯖꯤꯛꯀꯥꯟꯗꯤ ꯁꯥꯒꯠꯂꯛꯑꯃꯤꯅ ꯀꯩꯀꯩꯕꯨ ꯆꯥꯔꯤꯒꯦ ꯊꯥꯎ ꯊꯨꯝ ꯆꯥꯔꯤꯕ꯭ꯔꯣ ꯅꯠꯇ꯭ꯔꯒ ꯑꯆꯝꯕ ꯃꯅꯥ ꯃꯁꯤꯡ ꯑꯣꯏꯅ ꯆꯥꯔꯤꯕ꯭ꯔꯣ ꯍꯧꯖꯤꯛꯀꯥꯟꯁꯤꯕꯨ
ꯍꯧꯖꯤꯛꯀꯥꯟꯁꯦ ꯁꯥꯃꯟꯕꯒꯤ ꯆꯥꯡꯁꯤꯗ ꯊꯥꯎ ꯊꯨꯝꯒ ꯆꯥꯕꯁꯦ ꯏꯄꯥꯝ ꯄꯥꯝꯗꯔꯤꯦꯗ ꯑꯩꯈꯣꯏꯒꯤ ꯑꯁꯤꯟꯕ ꯑꯆꯝꯕꯁꯦ ꯃꯁꯤꯅꯦꯕꯨ ꯍꯦꯟꯅ ꯍꯥꯎꯔꯕꯣꯏ ꯈꯜꯂꯦꯗ
ꯑꯣ ꯑꯗꯨꯅꯤ ꯑꯩꯈꯣꯏꯒꯤ ꯍꯧꯖꯤꯛꯀꯥꯟꯗꯤ ꯁꯥꯁꯨ ꯁꯥꯔꯦ ꯍꯥꯏꯗꯤ ꯊꯥꯏꯅꯒ ꯑꯩꯈꯣꯏꯅꯒ ꯑꯉꯥꯡ ꯑꯣꯏꯀꯥꯟꯗ ꯂꯩꯔꯝꯕ ꯑꯏꯪ ꯑꯁꯥꯒꯤ ꯐꯤꯕꯝꯗꯨꯒꯗꯤ ꯍꯧꯖꯤꯛꯇꯤ ꯌꯥꯝ ꯈꯦꯠꯅꯔꯦ ꯑꯩꯅ ꯈꯪꯕꯗꯁꯨ ꯍꯥꯏꯗꯤ ꯅꯪꯁꯨ ꯈꯟꯗꯅ ꯌꯦꯡꯉꯨꯅꯦ ꯅꯣꯏ ꯂꯩꯀꯥꯏꯗ ꯅꯣꯏꯒꯤ ꯂꯝꯗꯝꯗ ꯂꯩꯔꯝꯕ ꯊꯥꯏꯅ ꯑꯩꯈꯣꯏꯅ ꯑꯉꯥꯡ ꯑꯣꯏꯔꯤꯀꯥꯟꯗ ꯂꯩꯔꯝꯕ ꯍꯧꯔꯝꯕ ꯎꯄꯥꯝꯕꯤ ꯂꯩꯔꯝꯕ ꯃꯐꯝ ꯎꯄꯥꯜ ꯋꯥꯄꯥꯜ ꯋꯥꯄꯜ ꯀꯩꯀꯥꯗꯨꯕꯨ ꯍꯧꯖꯤꯛꯄꯨ ꯑꯍꯣꯡꯕ ꯑꯝꯇ ꯂꯩꯇ꯭ꯔꯤꯕꯣ ꯀꯣꯛꯊꯣꯛꯈ꯭ꯔꯕꯣ ꯀꯃꯥꯏꯅ ꯇꯧꯔꯤꯒꯦ ꯍꯧꯖꯤꯛꯀꯥꯟꯁꯤꯕꯣ
ꯀꯣꯛꯈ꯭ꯔ ꯄꯣꯠꯅꯤꯗ ꯊꯥꯏꯅꯒꯤ ꯑꯉꯥꯡ ꯑꯣꯏꯔꯤꯉꯩꯗ ꯋꯥꯄꯜ ꯏꯁꯣꯡ ꯁꯣꯡꯗꯅꯀꯣ ꯁꯕꯥꯜꯁ ꯌꯥꯝ ꯌꯥꯟꯊꯗꯅ ꯂꯩꯔꯛ ꯂꯩꯔꯛ ꯈꯨꯗꯤꯡꯒꯤ ꯎ ꯑꯆꯧ ꯑꯆꯧꯕ ꯍꯧꯗꯅꯀꯣ ꯍꯥꯏꯀ ꯐꯖꯅ ꯄꯥꯜꯂꯝꯕ ꯃꯐꯝꯁꯤꯡꯗꯣ
ꯎꯝ
ꯑꯗꯤ ꯃꯤ ꯌꯥꯝꯈꯠꯂꯛꯄꯅꯅꯤ ꯈꯪꯗꯦ ꯂꯩꯐꯝ ꯂꯩꯔꯛꯇꯕꯅꯅꯤ ꯈꯪꯗꯦꯀꯣ ꯑꯣ ꯍꯧꯣꯡꯅꯈ꯭ꯔꯦꯗ ꯐꯦꯟꯁꯤꯡ ꯂꯣꯏꯅ ꯇꯧ ꯆꯠꯂꯈ꯭ꯔꯦ ꯊꯝꯕꯜꯁꯤꯡꯗꯨ ꯁꯦꯛꯄꯜ ꯁꯤꯡꯖꯗꯣ ꯑꯗ ꯌꯨꯝ ꯁꯥꯖꯅ ꯇꯣꯏꯂꯦꯠ ꯁꯥꯖꯅꯕꯅꯆꯤꯡꯕ ꯂꯣꯏꯅ ꯗꯨꯀꯥꯟ ꯊꯥꯖꯟꯕꯅꯆꯤꯡꯕ ꯣ ꯎꯔꯦꯗ ꯑꯃ ꯇ ꯎꯗ꯭ꯔꯦ
ꯅꯣꯏꯒꯤ ꯀꯩꯅꯣ ꯇꯧꯕꯅꯤ ꯍꯧꯖꯤꯛꯁꯦ ꯆꯥꯎꯈꯠꯂꯛꯄꯒꯤ ꯍꯥꯏꯒꯗ꯭ꯔꯥ ꯂꯝꯗꯤ ꯆꯥꯎꯊꯣꯔꯛꯇꯦꯗꯣ ꯑꯪꯗꯤ ꯑꯩꯈꯣꯏꯒꯤ ꯃꯤꯑꯣꯏꯕꯁꯤꯡꯒꯤ ꯍꯥꯏꯗꯤ ꯃꯥꯒꯤ ꯃꯆꯥ ꯃꯁꯨ ꯇꯔ ꯁꯟꯗꯣꯛꯅꯕ ꯍꯣꯠꯅꯕꯗ ꯃꯤꯁꯤꯡꯗꯤ ꯁꯨꯝ ꯍꯦꯟꯒꯠꯂꯛꯏꯗꯣ ꯍꯥꯏꯗꯤ ꯅꯣꯡꯃ ꯅꯣꯡꯃꯒꯤ ꯃꯤꯁꯤꯡꯗꯤ ꯍꯦꯟꯒꯠꯂꯛꯄ ꯑꯗꯒꯤꯗꯤ ꯆꯥꯅꯤꯡꯉꯥꯏ ꯊꯛꯅꯤꯡꯉꯥꯏ ꯄꯣꯠꯊꯣꯛꯁꯦ ꯂꯝ ꯂꯩꯔꯛꯇꯕꯅꯤꯅ ꯁꯨꯝ ꯄꯨꯊꯣꯛꯄꯒꯤ ꯆꯥꯡꯁꯤ ꯋꯥꯠꯂꯛꯄ ꯆꯥꯅꯕ ꯊꯛꯅꯕ ꯈꯣꯠꯅꯔꯛꯇꯕ ꯑꯗꯒꯤ ꯀꯩꯅꯣꯁꯨ ꯇꯧꯕ ꯍꯥꯏꯇꯥꯔꯦ ꯑꯩꯈꯣꯏꯒꯤ ꯃꯤꯑꯣꯏꯕꯒꯤ ꯃꯔꯨꯑꯣꯏ ꯑꯣꯏꯅ ꯑꯩꯈꯣꯏꯒꯤ ꯂꯩꯐꯝꯁꯦ ꯂꯩꯅꯕ ꯍꯣꯠꯅꯕꯗ ꯃꯍꯧꯁꯥꯒꯤ ꯂꯩꯔꯝꯕ ꯎꯄꯥꯜ ꯋꯥꯄꯥꯜ ꯎꯅꯥ ꯁꯤꯡꯕꯤ ꯃꯌꯥꯝ ꯂꯩꯔꯝꯕ ꯃꯌꯥꯝꯁꯦ ꯍꯥꯏꯗꯤ ꯋꯥꯄꯟ ꯀꯩꯀꯥ ꯂꯩꯔꯝꯕ ꯃꯌꯥꯝꯁꯦ ꯂꯣꯏꯅ ꯍꯥꯏꯗꯤ ꯂꯩꯐꯝ ꯁꯥꯟꯅ ꯈꯣꯠꯅꯕꯗ ꯀꯣꯛꯊꯣꯔꯛꯄꯅꯦꯕ ꯑꯁꯤꯇꯁꯨ ꯅꯠꯇꯅ ꯑꯩꯈꯣꯏꯒꯤ ꯆꯥꯅꯉꯥꯏ ꯊꯛꯅꯤꯡꯉꯥꯏ ꯍꯥꯏꯗꯤ ꯍꯥꯟꯅꯗꯤ ꯑꯩꯈꯣꯏꯒꯤꯗꯤ ꯂꯝꯗꯣ ꯃꯌꯥꯝ ꯌꯥꯝ ꯆꯥꯎꯅ ꯂꯩꯔꯕꯅꯤꯅ ꯄꯣꯊꯣꯛꯇꯣꯛ ꯑꯗꯨꯝ ꯄꯨꯊꯣꯛꯑꯒ ꯏꯁꯥꯅ ꯀꯣꯏꯖꯔꯒ ꯄꯨꯊꯣꯛꯑ ꯆꯥꯔꯝꯕꯅꯤꯗꯣ ꯍꯧꯖꯤꯛꯅ ꯆꯥꯎꯈꯠꯂꯛꯄꯒꯤ ꯍꯥꯏꯒꯗ꯭ꯔꯥ ꯃꯤꯁꯤꯡ ꯌꯥꯝꯈꯠꯂꯛꯑꯅꯤꯅ ꯆꯥꯅꯕ ꯄꯨꯊꯣꯛ ꯄꯣꯊꯣꯛꯇꯣ ꯋꯥꯠꯂꯛꯄꯗꯒꯤ ꯍꯧꯖꯤꯛ ꯆꯥꯎ ꯆꯥꯎꯈꯠꯂꯛꯄꯒꯤ ꯁꯤꯖꯤꯟꯅꯔꯛꯏꯕ ꯇꯤꯟꯍꯥꯠ ꯍꯤꯗꯠ ꯍꯥꯏꯗꯤ ꯄꯦꯁꯇꯤꯁꯥꯏꯠ ꯍꯥꯏ ꯇꯔꯀꯣ ꯁꯨꯝꯕꯁꯦ ꯄꯨꯊꯣꯔꯛꯄꯁꯦ ꯃꯌꯥꯝꯅꯤꯅ ꯇꯧꯔꯒ ꯆꯥꯕꯁꯦ ꯑꯗꯨꯅꯤ ꯁꯨꯝꯕ ꯇꯤꯜꯍꯥ ꯏꯤꯟꯅꯥꯅ ꯌꯣꯛꯄ ꯍꯥꯏꯗꯤ ꯆꯥꯎꯈꯠꯂꯛꯄ ꯆꯤꯟꯖꯥꯛꯁꯤꯗꯤ ꯃꯅꯥ ꯃꯁꯤꯡꯗꯤ ꯆꯥꯕꯗ ꯍꯥꯎꯇꯦꯕ
ꯎꯝ ꯆꯃꯦ ꯍꯧꯖꯤꯛꯄꯣ ꯍꯧꯖꯤꯛꯁꯦ ꯑꯩꯈꯣꯏꯒꯤ ꯇꯤꯜꯍꯥ ꯍꯤꯗꯥꯛꯄꯨ ꯑꯣꯏꯔꯣ ꯄꯣꯠ ꯈꯨꯗꯤꯡꯃꯛ ꯑꯦꯕ꯭ꯔꯤ ꯈꯨꯗꯤꯡꯃꯛ ꯀꯦꯃꯤꯀꯦꯜ ꯌꯥꯎꯕꯁꯤꯡꯁꯦ ꯂꯣꯏꯅ ꯑꯣꯏꯔꯦ ꯍꯥꯏꯇꯥꯔꯦ ꯌꯦꯟꯇꯕꯨ ꯆꯔꯁꯨ ꯕꯣꯏꯂꯔꯒꯤ ꯃꯆꯤꯟꯖꯥꯛꯇ ꯀꯦꯃꯤꯀꯦꯜ ꯌꯥꯎꯔꯤꯅꯤꯗꯣ ꯑꯗꯒꯤ ꯅꯥꯗꯅꯕ ꯍꯣꯠꯅꯕꯗ ꯆꯥꯕ ꯇꯨꯝꯅꯕ ꯍꯣꯠꯅꯕꯗ ꯃꯣꯏ ꯚꯤꯇꯥꯃꯤꯟ ꯄꯤꯊꯛꯏ ꯃꯤꯗꯣ ꯑ ꯑꯗꯨꯃꯥꯏꯅ ꯇꯧꯅ ꯄꯣꯠꯇꯁꯨ ꯀꯣ ꯃꯍꯤꯛ ꯇꯥꯔꯛꯄ ꯈꯣꯠꯂꯛꯄ ꯐꯪꯒꯁ ꯂꯥꯛꯄꯗ ꯀꯥꯞꯄꯤꯕ ꯍꯤꯗꯥꯛ ꯑꯗꯩ ꯇꯤꯟ ꯇꯥꯔꯛꯄꯗ ꯆꯥꯏꯔꯤꯕ ꯄꯤꯁꯦꯛꯀꯤꯤꯁꯠ ꯃꯌꯥꯝꯗꯣ ꯑꯗꯨꯁꯨ ꯂꯣꯏ ꯄꯥꯝꯕꯤꯗ꯭ꯔꯁꯨ ꯆꯨꯞꯁꯂꯤꯅꯦ ꯑꯗꯒꯤ ꯑꯗꯨꯕꯨ ꯍꯥꯏꯔꯁꯨ ꯀꯣ ꯉꯥꯗꯕꯨ ꯍꯥꯏꯔꯁꯨ ꯐꯥꯝ ꯇꯧꯕꯁꯤꯡ ꯑꯗꯨꯅ ꯑꯩꯈꯣꯏꯒꯤ ꯉꯥꯁꯦ ꯊꯨꯅ ꯇꯥꯎꯅꯕꯅ ꯃꯣꯏꯁꯨ ꯉꯥꯒꯤ ꯃꯆꯤꯟꯖꯥꯛꯇꯣ ꯑꯗꯨ ꯊꯥꯗꯔꯛꯄ ꯈꯨꯗꯤꯡꯃꯛꯁꯦ ꯂꯣꯏꯅ ꯍꯧꯖꯤꯛꯀꯥꯟꯒꯤ ꯈꯨꯠꯁꯦꯝꯒꯤ ꯑꯣꯏꯕ ꯄꯣꯠꯊꯣꯛꯁꯤꯡꯁꯦ
ꯎꯝ
ꯑꯣꯄꯣꯖꯤꯠ ꯑꯅꯦ ꯎꯝ ꯍꯛꯆꯥꯡꯁꯤꯁꯨ ꯐꯠꯇ꯭ꯔꯦ ꯑꯗꯨꯗꯒꯤꯗꯤ ꯃꯤꯑꯣꯏꯕꯁꯦ ꯃꯦꯗꯤꯀꯦꯜꯒꯤ ꯑꯣꯏꯕ ꯍꯤꯔꯝꯁꯤꯗ ꯆꯥꯎꯈꯠꯂꯛꯑꯕꯅꯤꯅꯀꯣ ꯊꯥꯏꯅ ꯂꯥꯏꯆꯠ ꯀꯩ ꯀꯥ ꯁꯤꯟꯅꯔꯝꯕ ꯃꯌꯥꯝꯁꯨ ꯃꯤ ꯃꯁꯤꯡꯁꯦ ꯁꯤꯔꯛꯇꯕ ꯑꯗꯗꯒꯤ ꯍꯦꯟꯒꯠꯂꯛꯄ ꯂꯩꯐꯝꯒꯤ ꯃꯇꯨꯡ ꯏꯟꯅꯗꯤ ꯁꯨꯝ ꯄꯤꯛꯁꯜꯂꯛꯄꯀꯣ ꯆꯥꯎꯊꯣꯔꯛꯄꯅꯤꯅ ꯃꯥꯒꯤ ꯃꯥꯒꯤ ꯍꯤꯡꯗꯕ ꯌꯥꯗꯕ ꯂꯩꯇꯕ ꯌꯥꯗꯕꯅꯤꯅ ꯂꯩꯔꯝꯕ ꯄꯥꯝꯕꯤ ꯎꯄꯥꯜꯁꯦ ꯌꯥꯟꯊꯠꯂꯛꯄ ꯇꯥꯕꯅꯤ ꯑꯗꯨꯅ ꯍꯧꯖꯤꯛ ꯑꯩꯈꯣꯏ ꯂꯩꯀꯥꯏꯗꯁꯨ ꯅꯠꯇꯦ ꯃꯅꯤꯄꯨꯔ ꯄꯨꯝꯕꯒꯤ ꯑꯣꯏꯅ ꯂꯩꯔꯤꯕ ꯃꯐꯝ ꯃꯌꯥꯝꯁꯦ ꯂꯣꯏꯅ ꯎꯄꯥꯟ ꯃꯄꯥꯟ ꯍꯧꯔꯝꯕꯁꯤꯡꯗꯣ ꯂꯝꯕꯤꯗ ꯑꯣꯏꯒꯦꯔꯥ ꯂꯧꯕꯨꯛ ꯐꯥꯎꯗ ꯐꯅꯌꯥꯝ ꯃꯥꯡꯁꯤꯜꯂꯛꯑꯕꯅꯦꯕ ꯑꯩꯈꯣꯏ ꯂꯩꯀꯥꯏꯒꯤ ꯂꯩꯔꯝꯕ ꯑꯁꯣꯡ ꯑꯁꯣꯡꯕ ꯎꯄꯥꯟ ꯋꯥꯄꯥꯟ ꯃꯌꯥꯝ ꯑꯃ ꯂꯩꯔꯛꯀꯤ ꯈꯨꯂꯛꯀꯤ ꯂꯩꯔꯝꯕ ꯃꯐꯝ ꯀꯌꯥ ꯑꯃ ꯃꯥꯡꯈ꯭ꯔꯕꯅꯦꯕꯀꯣ ꯃꯁꯦ ꯏꯁꯤꯡ ꯌꯥꯝꯈꯠꯂꯛꯄ ꯆꯥꯎꯈꯠꯄꯒꯤ ꯂꯝꯕꯤ ꯊꯣꯡ ꯁꯦꯝꯃꯛꯄ ꯃꯤꯑꯣꯏꯕ ꯑꯩꯈꯣꯏꯁꯦ ꯅꯨꯡꯉꯥꯏꯅꯕ ꯍꯣꯠꯅꯕꯗ ꯅꯨꯡꯉꯥꯏꯅꯕ ꯍꯣꯠꯅꯕꯗ ꯃꯍꯧꯁꯥꯒꯤ ꯑꯣꯏꯕ ꯀꯩꯅꯣꯁꯤꯗꯤ ꯀꯥꯡꯂꯣꯟꯁꯤꯗꯤ ꯀꯥꯏꯔꯕꯅꯤꯅꯀꯣ ꯁꯥꯕꯒꯤ ꯆꯠꯄꯒꯤꯗꯤ ꯅꯣꯡꯃ ꯅꯣꯡꯃꯒꯤ ꯍꯦꯟꯒꯠꯂꯛꯇꯕ ꯌꯥꯗꯦꯗꯣ ꯆꯤꯡꯗꯁꯨ ꯉꯥꯏꯔꯦ ꯇꯝꯗꯁꯨ ꯉꯥꯏꯔꯦ ꯑꯗꯨꯏ ꯍꯥꯏꯔꯗꯤ ꯆꯞ ꯃꯥꯟꯅꯩ
ꯑꯗꯣ ꯍꯧꯖꯤꯛꯀꯥꯟꯁꯤꯕꯨ ꯃꯣꯏꯒꯤ ꯍꯤꯡꯈꯣꯜꯗꯨꯕꯨ ꯊꯥꯏꯅꯒꯤ ꯑꯗꯨꯃꯥꯏꯅ ꯃꯅꯥ ꯃꯁꯤꯡ ꯊꯥꯔꯤꯕꯣ ꯅꯠꯇ꯭ꯔꯒ ꯀꯩꯀꯩ ꯃꯅꯥ ꯃꯁꯤꯡ ꯊꯥꯔꯤꯒꯦꯅꯣ ꯍꯤꯡꯒꯣꯜꯗꯨꯕꯨ
ꯃꯅꯥ ꯃꯁꯤꯡꯗꯤ ꯑꯗꯨꯝ ꯊꯥꯔꯤꯌꯦ ꯑꯩꯈꯣꯏꯒꯤ ꯃꯇꯝ ꯃꯇꯝꯒꯤ ꯑꯣꯏꯕ ꯑꯣꯏꯕ ꯃꯅꯥ ꯃꯁꯤꯡ ꯊꯥꯔꯤ ꯍꯧꯖꯤꯛꯐꯥꯎꯗꯤ ꯊꯕꯤꯒꯨꯝꯕ ꯈꯥꯃꯟꯒꯨꯝꯕ ꯍꯋꯥꯏ ꯑꯁꯥꯡꯕꯤ ꯑꯗꯒꯤꯗꯤ ꯍꯋꯥꯏ ꯀꯩꯅꯣꯒꯨꯝꯕ ꯑꯥ ꯍꯋꯥꯏ ꯃꯀꯨ ꯆꯥꯕꯤ
ꯑꯣ ꯑꯥ
ꯃꯥꯏꯔꯦꯟ ꯌꯦꯟꯗ꯭ꯔꯦꯝꯅꯆꯤꯡꯕ ꯌꯦꯟꯗ꯭ꯔꯦꯝꯅꯆꯤꯡꯕ ꯃꯈꯜ ꯈꯔꯗꯤ ꯑꯗꯨ ꯊꯔꯤ ꯁꯧꯏꯤ ꯅꯨꯡꯂꯤ ꯃꯔꯣꯏ ꯅꯥꯄꯥꯛꯄꯤ ꯅꯥꯀꯨꯞꯄꯤ ꯃꯇꯝꯒ ꯃꯇꯝꯒ ꯆꯥꯅꯕꯅꯤꯗ ꯑꯁ ꯅꯤꯡꯊꯝꯊꯥꯔꯒ ꯌꯂꯛꯄ ꯃꯇꯝꯗꯅ ꯑꯃꯨꯛ ꯀꯣꯕꯤꯒꯨꯝꯕ ꯊꯥꯕ ꯑꯗꯨꯃꯥꯏꯅ ꯇꯧꯋ ꯗꯣꯅ
ꯀꯩꯅꯣꯗꯤ ꯍꯤꯡꯈꯣꯜ ꯤꯡꯀꯣꯏ ꯀꯣꯏꯕꯒꯤ ꯀꯩꯅꯣꯗꯤ ꯑꯗꯨꯝ ꯀꯩꯅꯣ ꯇꯧꯔꯤꯕꯣ ꯅꯣꯏꯒꯤ ꯏꯁꯤꯡ ꯃꯥꯏꯁꯤꯡꯗꯤ ꯊꯥꯏꯅꯒꯤ ꯅꯣꯏ ꯄꯨꯈ꯭ꯔꯤ ꯑꯃ ꯂꯩꯍꯧꯕꯗꯣ ꯑꯗꯨꯝ ꯂꯩꯔꯤꯕꯣ ꯅꯠꯇ꯭ꯔꯒ ꯀꯃꯥꯏ ꯀꯃꯥꯏꯅ ꯇꯧꯔꯤꯒꯦ ꯄꯨꯈ꯭ꯔꯤꯗꯨꯅ ꯂꯩꯔꯤꯕ ꯄꯨꯈ꯭ꯔꯤꯗꯨꯕꯣ
ꯑꯩꯈꯣꯏ ꯄꯨꯊ꯭ꯗꯤ ꯂꯩꯔꯤꯌꯦ ꯍꯤꯡꯒꯣꯟꯜ ꯀꯣꯏꯕꯅꯤꯅꯀꯣ ꯄꯨ꯭ꯔꯤ ꯄꯨꯈ꯭ꯔꯤꯁꯤꯗꯤ ꯊꯝꯗꯕ ꯌꯥꯗꯦꯕ ꯀꯂꯦꯟ ꯊꯥꯖ ꯂꯤ ꯅꯣꯡ ꯈ꯭ꯔꯒ ꯇꯥꯔꯦ ꯑꯗꯨꯅ ꯇ ꯀꯥꯂꯦꯟꯒꯤ ꯃꯃꯥꯡ ꯊꯥꯒꯨꯝꯕ ꯑꯗꯨ ꯑꯗꯨꯗꯤ ꯅꯣꯡ ꯇꯥꯕꯁꯦ ꯋꯥꯠꯄꯅꯦꯕꯀꯣ
ꯑ
ꯅꯨꯡꯁꯥꯁꯤꯅ ꯁꯥꯒꯠꯂꯛꯄꯅꯤꯅ ꯏꯁꯤꯡꯁꯦ ꯄꯣꯠ ꯆꯩꯁꯨ ꯏꯁꯤꯡ ꯆꯥꯏꯔꯗꯤ ꯁꯤꯗꯣꯏꯅꯤꯗꯣ ꯑꯗꯨꯅ ꯏꯁꯤꯡꯁꯦ ꯑꯗꯨꯖ ꯏꯁꯇꯣꯔ ꯇꯧꯔ ꯊꯝꯍꯧꯗ꯭ꯔꯗꯤ ꯑꯗꯨ ꯄꯨꯈ꯭ꯔꯤꯒꯤ ꯏꯁꯤꯡꯗꯨꯅ ꯄꯣꯠ ꯑꯩ ꯆꯥꯕꯗ ꯀꯣꯟꯂ ꯅꯠꯇꯦꯗ ꯑ ꯇꯨꯏ ꯒꯨꯝꯕ ꯗꯥꯟ ꯊꯦꯡꯉꯀꯥꯟꯗ ꯂꯩꯀꯥꯏꯒꯤ ꯗ꯭ꯔꯦꯟꯗ ꯀꯩꯅꯣ ꯂꯥꯛꯄꯗ ꯏꯁꯤꯡ ꯂꯥꯛ ꯄꯗꯣ ꯑꯗꯨꯒꯨꯝꯕꯗ ꯑꯈꯣꯏꯅ ꯑꯃꯨꯛ ꯀꯩꯅꯣ ꯇꯧꯔꯒ ꯄꯨꯁꯜꯂꯒꯀꯣ ꯑꯗꯨꯅ ꯈꯔꯖꯨ ꯌꯥꯁꯜꯂ ꯊꯝꯃꯒ ꯄꯨꯈ꯭ꯔꯤꯖꯤꯗꯤ ꯌꯥꯝ ꯃꯔꯨ ꯑꯣꯏ ꯏꯁꯤꯡ ꯋꯥꯔꯖꯨ ꯑꯗꯨꯗꯩ ꯀꯜꯂ ꯆꯥꯗꯣꯏꯅꯤꯗꯣ, ꯐꯪꯗ꯭ꯔꯀꯥꯟꯗ ꯄꯣꯠ ꯆꯩꯩꯗꯖꯨ ꯆꯥꯏꯗꯣꯏꯅꯤꯗꯣ꯫ ꯃꯔꯨ ꯑꯣꯏꯅ ꯍꯤꯡꯒꯣꯜꯒꯤ ꯄꯣꯠ ꯆꯩ ꯆꯥꯏꯅꯕꯗꯤ ꯑꯣꯏ꯫
ꯊꯥꯏꯅꯒꯤ ꯅꯣꯏ ꯄꯨꯈꯤ ꯅꯣꯏ ꯄꯨꯈꯤꯗꯒ ꯇꯥꯎꯕ ꯊꯔꯣꯏ ꯃꯌꯥꯝꯒꯥꯗꯨ ꯂꯦ ꯇꯥꯔꯤꯕꯣ ꯍꯨꯖꯤꯛꯄꯣ?
ꯔꯤ ꯇꯥꯔꯤ ꯊꯔꯣꯏꯗꯤ ꯂꯦꯞꯇꯕꯤ ꯇꯥꯔꯤ ꯑꯈꯣꯏ ꯑꯈꯣꯏ ꯏꯃꯥꯗꯣ ꯈꯔ ꯊꯥꯏꯅꯒꯤ ꯃꯇꯝꯒꯤ ꯈꯔ ꯈꯪꯉꯛꯄꯅꯤꯅꯅꯦ
ꯎꯝ꯫
ꯕꯨꯛꯀ ꯆꯠꯄꯗ ꯑꯇꯣꯞ ꯑꯇꯣꯞꯄ ꯂꯧꯕꯨꯛ ꯐꯛ ꯐꯥꯔꯖꯨꯀꯣ ꯍꯦꯛꯇ ꯊꯥꯗ ꯂꯩꯔꯝꯃꯦꯕ ꯃꯥꯗꯤ꯫ ꯀꯣꯡꯒ꯭ꯔꯦꯡꯒꯥꯁꯦ ꯍꯦꯛꯇ ꯐꯥꯔ ꯊꯥꯗꯕꯗꯅꯦ ꯀꯣꯡꯒ꯭ꯔꯦꯡ ꯐꯅ꯭ꯌꯥꯝꯕꯨ ꯇꯥꯏ꯫ ꯑꯗꯒꯤꯗꯤ ꯉꯥꯇꯦꯛ ꯉꯥꯅꯧ ꯉꯥꯃꯨꯅꯆꯤꯡꯕ ꯐꯥꯔꯛꯄꯗꯅꯦ ꯐꯥꯔꯛꯄꯗꯩ ꯑꯗꯨꯝ ꯄꯨꯈ꯭ꯔꯤꯗꯨꯗ ꯃꯥꯅ ꯑꯗꯨꯝ ꯍꯥꯏꯖꯜꯂꯝꯃꯦꯕ ꯍꯥꯏꯗꯔꯝꯃꯦꯕ꯫ ꯑꯗꯨꯅ ꯑꯗꯨꯝ ꯃꯈꯜ ꯃꯈꯜꯒꯤ ꯉꯥꯗꯤ ꯂꯩ ꯍꯥꯏꯇꯥꯔꯦ꯫
ꯀꯩꯒꯩ ꯅꯣꯏ ꯄꯨꯈꯤꯗꯨꯕꯨ ꯀꯔꯤ ꯀꯔꯤ ꯉꯥꯕꯨ ꯂꯩꯒꯦꯅꯦ?
ꯑꯦ ꯅꯥꯄꯤ ꯆꯥꯕꯤ, ꯄꯨꯛꯂꯥꯎꯕꯤ ꯑꯗꯒꯤꯗꯤ ꯑꯥ ꯇꯨꯡꯍꯟꯕꯤ ꯁꯤꯜꯚꯔꯕꯨꯗꯤ ꯂꯩꯇ꯭ꯔꯕ ꯃꯥꯜꯂꯦ ꯁꯤꯜꯚꯔ ꯊꯥꯗꯒꯤꯗ꯭ꯔꯦ꯫ ꯂꯩꯔꯥꯏ ꯌꯥꯝ ꯍꯜꯂꯦꯅ ꯊꯥꯗꯒꯤꯗ꯭ꯔꯦ ꯑꯗꯨꯝ꯫ ꯑꯗ ꯄꯨꯛꯂꯥꯎꯕꯤ ꯖꯨ ꯊꯑꯣꯏꯅ ꯊꯥꯗꯕꯗꯤ ꯅꯠꯇꯦꯕꯀꯣ ꯃꯃꯥꯡꯒꯤ ꯆꯍꯤ ꯆꯍꯤ ꯑꯃ ꯑꯅꯤꯒꯤ ꯃꯃꯥꯡꯗ ꯑꯩꯈꯣꯏ ꯏꯁꯤꯡ ꯆꯥꯎꯗꯅ ꯊꯣꯛꯈꯤꯕꯅꯦꯕ
ꯑꯣ
ꯑꯗꯨꯒꯤ ꯏꯁꯤꯡ ꯆꯥꯎꯕꯗꯨꯗ ꯑꯇꯣꯞꯄ ꯃꯤꯒꯤ ꯄꯨꯈ꯭ꯔꯤꯗꯒꯤ
ꯑ ꯑꯣ
ꯆꯪꯖꯂ ꯏꯃꯂꯦ
ꯑꯣ
ꯑꯗꯨꯃꯥꯏꯅ ꯇꯧꯔꯒ ꯄꯨꯛꯂꯥꯎꯁ ꯂꯩꯈꯤꯕꯅꯤ ꯃꯃꯥꯡ ꯆꯍꯤꯗꯗꯤ ꯄꯨꯛꯂꯥꯎꯕꯤ ꯀꯦ ꯖꯤ ꯑꯍꯨꯝꯃꯨꯛ ꯆꯥꯕ ꯐꯖꯕ ꯑꯃ ꯐꯥꯏꯌꯦ
ꯑ ꯑꯥꯎ ꯆꯥꯎꯔꯦ ꯑꯗꯨꯗꯤ
ꯎꯝ ꯀꯨꯏꯅ ꯂꯩꯔꯨꯕꯒꯤ ꯐꯥꯕ ꯉꯝꯗꯕꯒꯤ ꯃꯥꯗꯤ ꯂꯩꯔꯤꯖꯥꯠꯅꯤꯗꯅ ꯇꯥꯟꯕꯗ ꯄꯨꯨꯈꯔꯤꯗꯨꯗ ꯅꯝꯕꯅꯦꯕꯀꯣ
ꯑ
ꯀ ꯀꯥꯟ ꯂꯥꯎꯔꯒ ꯃꯔꯨꯝꯒꯥꯁꯦ ꯐꯖꯅ ꯌꯥꯎꯔꯝꯃꯦ
ꯑꯗꯨꯗꯤ ꯉꯥꯗꯣ ꯑꯔꯤꯕ ꯉꯥꯗꯤ ꯑꯣꯏꯗꯣꯏꯅꯤꯅꯦ ꯍꯥꯎꯗꯤ ꯍꯥꯎꯔꯝꯒꯅꯤ ꯃꯍꯥꯎ ꯌꯥꯝꯅꯔꯝꯉꯅꯤꯕꯣ
ꯂꯤꯔꯦꯕ ꯉꯥꯗꯣ ꯉꯥꯗꯣ ꯄꯨꯈꯠꯂꯛꯄ ꯗ ꯃꯊꯥ ꯉ ꯑꯗꯣ ꯃꯌꯥꯡꯂꯦꯟ ꯀꯥꯠꯇꯣ ꯉꯥꯡꯁꯪ ꯉꯥꯡꯈꯩ ꯄꯨꯈꯠꯂꯛꯏ ꯀꯩꯅꯣ ꯉꯥꯗꯣ ꯑꯔꯤꯕ ꯑꯣꯏꯗꯣꯏꯅꯦꯕ ꯂꯤꯔ ꯂꯤꯔꯒ ꯐꯖꯕꯁꯦ ꯉꯥꯅꯤ ꯍꯥꯏꯅꯩꯗꯅ
ꯑꯥ
ꯑꯗꯣ ꯉꯥꯅꯦꯕ ꯄꯨꯈꯠꯂꯛꯄꯗ ꯃꯄꯨꯡ ꯐꯥꯔꯕ ꯉꯥꯅꯦꯕ ꯑꯔꯤꯕ
ꯑꯣꯣ ꯐꯔꯦ ꯐꯔꯦ ꯅꯪꯕꯨ ꯍꯧꯖꯤꯛꯕꯨ ꯀꯩꯗꯧꯔꯦ ꯃꯤꯅꯣ
ꯑꯩꯁꯦ ꯆꯥꯛ ꯆꯥꯒꯦ ꯇꯧꯔꯝꯕꯅꯤ ꯅꯪꯗꯤ
ꯑꯗꯣ ꯑꯩꯁꯨ ꯁꯤꯗ ꯑꯉꯥꯡꯈꯩ ꯂꯥꯛꯑꯦ ꯊꯕꯛ ꯈꯤꯇꯪ ꯇꯧꯃꯤꯟꯅꯒꯦ ꯑꯉꯥꯡꯈꯩ ꯑꯗꯨ ꯉꯁꯥꯏ ꯇꯧꯒꯦꯅ ꯍꯥꯏꯗꯣꯛꯑꯒꯦ
ꯍ ꯍꯣ ꯍꯣꯏ ꯇꯧꯕꯣ ꯇꯧꯕꯣ